ꯇꯥꯔꯦ ꯇꯥꯔꯦ ꯑꯦꯁ ꯍꯦ ꯄꯤꯕꯣ
ꯀꯩꯗꯧꯔꯤꯒꯦ
ꯑꯩꯖꯨ ꯁꯤꯁꯤꯗ ꯀꯩꯅꯣꯝ ꯇꯧꯒꯦ ꯇꯧꯔꯝꯕꯅꯦ
ꯑꯣ ꯊꯕꯛ ꯏꯪꯈꯥꯡꯒ ꯆꯠꯂꯣꯏꯗ꯭ꯔꯣ
ꯉꯁꯤꯗꯤ ꯁꯨꯇꯤꯅꯦ ꯑꯩꯈꯣꯏ ꯁꯇꯔꯗꯦꯒꯤ
ꯑꯣ ꯊꯥꯕ꯭ꯔꯣ ꯊꯥꯡꯖꯒꯤ
ꯎꯝ ꯑꯗꯨꯒꯤ ꯁꯨꯝ ꯀꯣꯜ ꯇꯧꯔꯛꯄꯅꯤꯗ ꯋꯥꯔꯤ ꯁꯥꯟꯅꯗ ꯀꯨꯏꯔꯦꯗ
ꯎꯝ ꯃꯥꯅꯤ ꯁꯥꯟꯅꯗ꯭ꯔꯗꯤ ꯅꯪꯕꯨ ꯌꯥꯔꯣꯏꯅꯦ ꯋꯥꯔꯤꯖꯦ
ꯎꯝ
ꯅꯠꯇꯗꯤ ꯋꯥꯈꯟ ꯊꯣꯛꯑꯣꯏꯕ
ꯎꯝ
ꯋꯥꯔꯤ ꯈꯔ ꯁꯥꯟꯅꯔꯥ ꯋꯥꯈꯜ ꯊꯣꯛꯍꯟꯒꯗꯕꯅꯤ ꯀꯔꯤ
ꯀꯔꯝ ꯀꯔꯝ ꯄꯥꯜꯂꯤꯃꯣ
ꯑꯁ ꯀꯔꯝ ꯀꯔꯝ ꯄꯥꯜꯂꯨꯏ ꯅꯪꯕꯣ ꯁꯕꯣꯠ ꯑ ꯀꯔꯤ ꯁꯦꯕꯣꯠ ꯀꯔꯤꯕ ꯀꯩꯅꯣꯝꯃ ꯍꯥꯏꯗꯥꯏꯅꯦ ꯁꯦ ꯁꯦꯕꯣꯠ ꯃꯥꯏꯔꯦꯟ ꯄꯥꯟꯒꯨꯝ ꯄꯥꯜꯂꯤ ꯍꯥꯏꯗꯥꯏꯅꯦ
ꯎꯝ
ꯑ ꯑꯗꯨꯅꯤ ꯄꯥꯟ ꯑꯗꯨꯃꯥꯏ ꯍꯥꯏꯒꯨꯝ ꯇꯧꯕꯅꯤꯍꯦ
ꯃꯣꯏ ꯌꯥꯝ ꯂꯩꯕꯅꯤ
ꯌꯥꯝ ꯂꯩ ꯌꯥꯝ ꯂꯩꯕꯅꯤ ꯃꯅꯦ ꯃꯅꯦ ꯑꯗꯨꯃꯥꯏ ꯄꯥꯜꯂꯤꯕꯅꯤ ꯇꯧꯔꯤꯁꯤ ꯑꯁ ꯅꯣꯏꯕꯣ ꯀꯩꯩꯅꯣ
ꯀꯔꯤ
ꯑꯗ꯭ꯋꯥꯏꯗ ꯂꯩꯕꯗꯨꯕꯨ ꯅꯨꯡꯉꯥꯏꯔꯤꯕ꯭ꯔꯣ
ꯅꯨꯡꯉꯥꯏꯔꯤꯗ ꯑꯗꯨꯝ
ꯑꯁ ꯀꯥꯟꯗꯦ ꯁꯣꯟꯗ ꯀꯣꯏꯊꯣꯔꯛꯎꯅꯦ
ꯎꯝ ꯀꯣꯏꯔꯛꯀꯦ ꯇꯧꯅꯦ ꯄꯩꯁꯥꯗꯨ ꯄꯥꯏꯗ꯭ꯔꯤꯌꯦ
ꯑꯣ ꯄꯩꯁꯥ ꯀꯌꯥ ꯆꯪꯗꯣꯏꯅꯣ ꯊꯥꯖꯤꯜꯂꯛꯑꯣꯔꯣ
ꯂꯨꯄꯥ ꯂꯤꯁꯤꯡ ꯀꯨꯟꯃꯨꯛꯇ ꯊꯥꯔꯛꯑꯣ ꯂꯥꯛꯑꯒꯦ
ꯀꯨꯟꯗꯨꯅ ꯌꯥꯔꯗ꯭ꯔꯣ
ꯌꯥꯔꯅꯤ
ꯌꯥꯔꯅꯤꯌꯦ
ꯎꯝ
ꯑꯣ ꯍꯣꯔꯦꯟ ꯊꯥꯖꯜꯂꯛꯑꯒꯦ ꯀꯨꯟꯗꯨꯃ ꯀꯥꯞꯁꯜꯂꯛꯑꯒꯦ
ꯑꯩ ꯏꯊꯟꯗ ꯂꯥꯛꯄꯩꯗꯤ ꯀꯣꯟꯅꯅꯤꯗꯅ ꯀꯨꯟꯗꯨꯅ
ꯌꯥꯅꯤ ꯀꯣꯟꯅꯅꯤ ꯀꯣꯟꯅꯤ
ꯑꯗꯨꯅꯤ ꯅꯨꯄꯥ ꯍꯥꯏꯁꯤ
ꯅꯃꯥꯟꯅꯕ ꯑꯃ ꯅꯤꯒ ꯍꯧꯔ ꯄꯣꯔꯛꯑꯣ
ꯍꯦꯏ ꯑꯗꯨꯗꯤ ꯀꯣꯟꯅꯔꯣꯏ ꯅꯪꯒꯤꯗꯨꯗꯤ ꯐꯥꯒꯤ ꯃꯥꯟꯖꯤꯜꯂꯛꯑꯦ
ꯍꯥꯏ ꯅꯃꯥꯟꯅꯕꯤ ꯍꯧ ꯑꯃ ꯑꯅꯤ ꯍꯧ ꯄꯨꯔꯛꯑꯣ ꯍꯥꯏꯕꯗꯤ ꯅꯃꯥꯟꯅꯕꯒꯤꯗꯨꯗꯤ ꯃꯣꯏ ꯄꯨꯊꯣꯛꯍꯜꯂꯣ ꯍꯥꯏꯕꯅꯤ ꯑꯩꯅ ꯀꯨꯟ ꯄꯤꯁꯜꯂꯛꯑꯒꯦ ꯍꯥꯏꯕ ꯅꯪꯒꯤ ꯎꯝ ꯄꯤꯔꯛꯑꯒꯦ ꯄꯤꯔꯛꯑꯒꯦ ꯍꯣꯔꯦꯟ ꯍꯣꯔꯦꯟ ꯀꯞꯁꯜꯂꯛꯑꯒꯦ ꯍꯧꯖꯤꯛ ꯊꯕꯛ ꯈꯔ ꯆꯤꯜꯂꯤ ꯑꯗꯨꯅ
ꯏꯃꯥꯟꯅꯕ ꯍꯧ ꯁꯕꯖ ꯊꯕꯛꯁꯤ ꯌꯥꯝ ꯀꯟ ꯀꯟꯒꯤ ꯃꯑꯣꯡꯅꯤ
ꯍꯥꯥ
ꯄꯩꯁꯥ ꯊꯤꯕꯗ ꯈꯨꯠꯁꯤ ꯆꯣꯛꯊꯔꯕꯣ
ꯑꯩꯁ ꯀꯥꯏꯗꯩꯅꯣꯍꯦ ꯈꯨꯠꯇꯤ ꯑꯔꯥꯏꯕꯅꯤ ꯃꯤꯠꯅꯤ ꯆꯣꯛꯊꯔꯤꯁꯦ
ꯎꯝ
ꯍꯥꯏꯗꯤ ꯃꯁꯤꯡꯗꯨ ꯆꯦꯟꯅꯒꯤꯗꯕ ꯉꯁꯥꯏꯒꯤ ꯆꯥꯝꯃꯉꯥ ꯆꯠꯄꯄꯤꯅ ꯀꯔꯝꯕꯅꯣ ꯀꯁꯨ ꯂꯩꯗꯅ ꯑꯗꯒꯤꯗꯤ ꯇꯔꯥ ꯆꯠ ꯄꯤꯅ ꯀꯔꯝꯕꯅꯣ ꯆꯥꯝꯃ ꯆꯞꯄꯤꯅ ꯀꯔꯝꯕꯅꯣ ꯑꯁ ꯀꯥꯏ ꯄꯩꯁꯥ ꯄꯥꯏꯕꯁꯨ ꯑꯋꯥꯕꯝꯅꯤꯅꯦꯍꯦ
ꯃꯥꯅꯤ ꯃꯥꯅꯤ
ꯋꯥꯒꯕ ꯖꯥꯠꯅꯤꯗ ꯄꯩꯁꯥ ꯄꯥꯏꯕ ꯀꯥꯏꯁꯦ
ꯑꯗꯨ ꯁꯣꯝꯒꯤ ꯄꯩꯁꯥ ꯈꯨꯣꯠꯄꯥꯏꯗꯨꯗꯤ ꯑꯩ ꯄꯥꯝꯗꯦꯀꯣ
ꯏꯁ ꯏꯁ ꯅꯪ ꯀꯩ ꯄꯩꯁꯥ ꯂꯩ ꯂꯩꯇꯗꯅ ꯄꯩꯁꯥ ꯈꯔ ꯂꯧꯒꯦ ꯍꯥꯏꯔꯤꯕ ꯅꯪꯅ ꯑꯩꯉꯣꯟ ꯄꯩꯁꯥꯕꯨ ꯄꯥꯏ ꯄꯥꯝꯗꯦꯗꯤ ꯀꯩꯅꯣ ꯍꯩꯠ
ꯁꯣꯝꯒꯤ ꯄꯩꯁꯥ ꯈꯨꯄꯥꯏꯗꯨꯗꯤ ꯑꯩ ꯄꯥꯝꯖꯗꯦꯕ
ꯀꯩꯅꯣ ꯄꯩꯁꯥ ꯈ꯭ꯋꯥꯏ ꯄꯥꯝꯗꯦꯗꯤ ꯄꯩꯁꯥ ꯄꯨꯔꯝꯗꯥꯏꯗꯗꯤ ꯄꯥꯝꯕ꯭ꯔꯥ
ꯎ ꯄꯩꯁꯥ ꯄꯨꯔꯝꯗꯥꯏ ꯅꯠꯇꯦ ꯅꯪꯅ ꯑꯉꯥꯡꯒꯤ ꯃꯣꯏꯒꯤ ꯁꯥꯟꯅꯄꯣꯠꯇ ꯌꯥꯎꯕ ꯄꯩꯁꯥꯗꯣ ꯈꯔ ꯄꯥꯏꯖꯤꯜꯂꯒ ꯅꯪ ꯑꯐꯥꯎ ꯁꯥꯏ
ꯏꯁꯁ ꯀꯗꯥꯏꯗꯩ ꯄꯩꯁꯥ ꯁꯥꯟꯅꯄꯣꯠ ꯀꯥꯏꯅ ꯑꯣꯏ ꯑꯁꯦꯡꯕ ꯁꯥꯉꯥꯇꯅꯤ ꯈꯪꯉꯕ ꯑꯩ ꯍꯧꯖꯤꯛ ꯄꯥꯏ ꯄꯩꯁꯥꯈꯩꯖꯦ ꯂꯤꯒꯦꯜ ꯇꯥꯝꯗ ꯄꯥꯏꯕ ꯉꯥꯛꯇꯅꯤ
ꯏꯃꯩꯃꯥ
ꯌꯥꯝꯅ ꯉꯁꯥꯏꯒꯤ ꯕꯤꯖꯤꯅꯦꯁꯇ ꯁꯛꯁꯦꯁ ꯑꯣꯏꯔꯕ ꯃꯤꯗꯣ ꯑꯩ ꯑꯃ ꯑꯣꯏꯔꯕꯅꯤ
ꯑ ꯑꯗꯣꯝꯒꯤ ꯖꯤꯄꯦꯗꯣ ꯑꯝꯇ ꯌꯦꯡꯖꯒꯦꯗꯅ ꯄꯩꯁꯥꯒ ꯑꯝꯇꯪ ꯍꯥꯏꯐꯦꯠꯇꯪ
ꯖꯤꯄꯦ ꯖꯤꯄꯦꯗꯤ ꯄꯥꯏꯗꯦꯗ ꯑꯩꯈꯣꯏꯗꯤ ꯍꯣꯏꯗꯤ ꯑꯩꯈꯣꯏ ꯑꯃꯦꯔꯤꯀꯥꯒꯤ ꯕ꯭ꯂꯦꯛ ꯀꯥꯠ ꯑꯣꯏꯅ ꯍꯥꯏꯕ꯭ꯔꯥ ꯀꯩꯅꯣ ꯑꯗꯨ ꯑꯣꯏꯅ ꯄꯥꯏ
ꯍꯦ ꯑꯩꯈꯣꯏꯗꯤ ꯈꯪꯖꯗꯦ ꯑꯗꯨꯝꯕꯗꯣ
ꯈꯪꯗꯕ꯭ꯔꯥ ꯎꯝ ꯁꯤ ꯂꯥꯛꯑ ꯈꯪꯍꯜꯂꯒꯦ ꯁꯠꯄꯗ ꯌꯦꯡꯉꯣ ꯂꯥꯎ
ꯂꯨꯄꯥ ꯆꯧꯉꯥ ꯈꯇꯥ ꯊꯥꯎ ꯁꯦ ꯌꯦꯡꯉꯦꯁꯦ
ꯆꯧꯉꯥ ꯆꯝꯉꯥꯗ ꯍꯥꯏꯔꯛꯀꯅꯨꯃꯦ ꯀꯨꯟ ꯊꯥꯖꯤꯜꯂꯛꯀꯦ ꯍꯣꯔꯦꯟ ꯍꯧꯖꯤꯛ ꯈꯨꯠ ꯁꯪꯒꯦ ꯇꯧꯕꯅꯦꯁꯤ
ꯎꯝ
ꯄꯩꯁꯥꯗꯣ ꯑꯩꯈꯣꯏꯗꯤ ꯃꯨꯛ ꯀꯩꯅꯣ ꯇꯧꯗꯦꯕ
ꯎꯝ
ꯑꯦꯀꯥꯎꯟꯗ ꯍꯥꯞꯄ ꯊꯝꯗꯦꯕ
ꯑꯣ
ꯌꯨꯝꯗ ꯑꯣꯏꯅ ꯊꯝꯃꯦ ꯄꯨꯂꯞ ꯄꯨꯂꯞ
ꯑꯩꯈꯣꯏꯒꯤ ꯃꯣꯏꯒꯤ ꯃ ꯀ ꯐꯤꯂꯝꯒꯅ ꯐꯤꯂꯝꯗ ꯌꯥꯝ ꯇꯧꯕꯗꯣ ꯃꯣꯏꯒꯤ ꯁꯦ ꯇꯤꯕꯣꯜꯇꯒ ꯌꯥꯝ ꯊꯝꯕꯗꯣ
ꯑ ꯑꯗꯨꯗꯣ ꯑꯗꯨꯃꯥꯏꯅ ꯑꯩꯈꯣꯏꯒꯤ ꯇꯧꯋꯦꯕ ꯑꯩꯈꯣꯏꯗꯤ ꯋꯥꯜꯖꯦ ꯑꯩꯒꯤ ꯋꯥꯜꯖꯦ ꯌꯨꯛ ꯔꯨꯝꯒꯤ ꯋꯥꯜꯖꯤꯗ
ꯑ
ꯅꯪꯅꯕꯨꯗꯤ ꯈꯪꯉꯔꯣꯏ ꯍꯥꯏꯗꯣꯛꯄꯗꯤ ꯌꯥꯗꯦ ꯂꯩꯔꯤ ꯈꯔ
ꯏꯁ ꯑꯗꯨꯗꯤ ꯑꯩꯈꯣꯏꯁꯨ ꯂꯩꯔꯤꯉꯣ ꯑꯗꯨꯗꯤ ꯑꯩꯈꯣꯏ ꯌꯨꯝꯗ ꯇꯅꯦꯔꯒ ꯂꯣꯏꯅ ꯌꯥꯎꯋꯉꯣ
ꯌꯥꯎꯔꯝꯒꯅꯤ ꯈꯪꯉꯦ
ꯃꯅꯨꯡꯗ ꯒꯥꯔꯤ ꯑꯆꯥꯎꯕ ꯈꯥꯝꯗꯠꯂ ꯊꯝꯃꯤꯅꯦ ꯍꯌꯦꯡ ꯃꯥꯏ ꯀꯩꯅꯣ ꯞꯂꯤꯁꯀ ꯂꯥꯛꯄ ꯃꯇꯝꯗ ꯊꯧꯗꯣꯛꯅꯕ
ꯍꯥꯔꯦ ꯍꯥꯔꯦ ꯇꯧꯅꯤ ꯈꯪꯉꯤ ꯑꯩ ꯌꯥꯝ ꯌꯦꯡꯉꯦ ꯑꯗꯨꯝꯕꯕ ꯐꯤꯂꯝꯗꯣ
ꯎꯝ ꯐꯤꯂꯝ ꯅꯠꯇꯦꯅꯦ ꯑꯁꯦꯡꯕꯅꯤꯅꯦ
ꯅꯠꯇꯦ ꯁꯨꯝ ꯌꯦꯡꯉꯦ ꯍꯥꯏꯔꯤꯕ ꯐꯤꯂꯝ ꯑꯗꯨꯗꯣ ꯑꯩꯁꯨ
ꯑꯦꯁ ꯂꯩꯗꯅ ꯁꯨꯝ ꯌꯦꯡꯉꯛꯄꯗꯣ
ꯎꯝ
ꯎꯝ ꯑꯗꯨꯗ ꯁꯨꯝ ꯆꯥꯟꯅꯔꯨꯕ ꯍꯥꯏꯇꯥꯔꯦ ꯅꯪꯒꯤꯗꯨꯒ꯫
ꯅꯠꯇꯦꯍꯦ ꯃꯣꯏꯗꯨꯅ ꯑꯩꯉꯣꯟ ꯇꯝꯒꯤꯕ ꯎꯒꯤꯕ ꯍꯥꯏꯇꯥꯔꯦꯗ ꯅꯣꯡꯃ꯫
ꯃꯥꯜꯂꯤ ꯇꯝꯃꯝꯗꯧ ꯃꯥꯜꯂꯤ꯫
ꯑꯍ ꯑꯗꯣ ꯃꯥꯅ ꯁꯀ꯭ꯔꯤꯞꯇꯨ ꯏꯊꯣꯛꯈꯤꯕ ꯍꯥꯏꯇꯥꯔꯦ ꯁꯨꯃꯥꯏꯅ ꯇꯧꯔꯒꯦ ꯃꯥꯏ ꯃꯌꯨꯝꯗ ꯁꯨꯃꯥꯏꯟꯒ ꯁꯥꯔꯒ ꯂꯩꯍꯧꯋꯤꯒ ꯍꯥꯏꯗꯅ ꯀꯣ ꯃꯥꯅ
ꯎꯝ ꯎꯝ꯫
ꯑꯗꯨ ꯃꯣꯏ ꯂꯣꯏ ꯏꯔꯒ ꯅꯝꯈꯠꯂꯛꯄꯤꯅꯦ ꯕꯤꯠ ꯊꯤꯟ ꯂꯩꯇꯕꯅꯤꯅ
ꯃꯥꯅꯦ ꯑꯣꯏꯔꯝꯗꯣꯏꯅꯦ ꯅꯪꯗꯤ ꯉꯍꯥꯟꯑꯣꯏꯗꯁꯨ ꯅꯩꯔꯛꯈꯤꯝꯅꯤ ꯈꯔ ꯑꯗꯨꯝ꯫
ꯃꯤ ꯂꯣꯏ ꯇꯝꯅꯒꯤꯕ ꯇꯥꯔꯦꯗꯅ ꯑꯩꯅ ꯁꯣꯝ ꯅꯥꯀꯟ ꯃꯊꯥ ꯁꯥꯕꯁꯤꯗꯦꯕ꯫
ꯃꯥꯅꯦ ꯃꯥꯅꯦ꯫
ꯅꯪꯁꯨ ꯍꯌꯦꯡꯋꯥꯏ ꯁꯥꯔꯝꯗꯥꯏꯗ ꯑꯩꯉꯣꯟꯗ ꯍꯥꯏꯔꯛꯑꯣ ꯑꯩꯅ ꯁꯦꯝꯕꯤꯒꯦ꯫
ꯑꯩꯗꯤ ꯌꯥꯔꯦ ꯁꯥꯥ ꯂꯣꯏꯔꯦ ꯑꯩꯗꯤ꯫ ꯅꯪꯒꯤꯗꯨ ꯌꯦꯡꯉꯨꯕꯗꯩ ꯑꯩꯁꯨ ꯁꯥꯒꯔꯦ ꯅꯪꯒꯤꯗꯨ ꯌꯦꯡꯎꯕꯗꯩ ꯁꯥꯒꯔꯦ ꯑꯩꯖꯨ ꯑꯗꯨꯅ ꯌꯥꯔꯅꯤ꯫
ꯅꯠꯇꯦ ꯅꯠꯇꯦ ꯍꯥꯏꯗꯤ ꯑꯩꯒꯤꯗꯨꯒ ꯆꯞ ꯃꯥꯟꯅꯅ ꯁꯥꯕꯗꯨꯗꯤ ꯐꯖꯔꯣꯏꯕ꯫ ꯑꯗꯨ ꯅꯠꯇꯕ ꯑꯅꯧꯕꯗꯤ ꯈꯤꯖꯥꯏꯟ ꯅꯪ ꯑꯞꯒ꯭ꯔꯦꯗ ꯇꯧꯔꯛꯑꯣ ꯀꯔꯤ ꯈꯤꯇꯪ ꯀꯩꯅꯣꯁꯤ ꯄꯣꯠ ꯆꯩꯁꯦ
ꯑ
ꯇꯥꯕ꯭ꯔꯣ
ꯇꯥꯗ꯭ꯔꯣ
ꯇꯥꯏ ꯇꯥꯏ ꯈꯤꯇꯪ ꯄꯣꯠ ꯆꯩꯩ ꯑꯞꯒ꯭ꯔꯦꯗ ꯇꯧꯈꯠꯂꯒ ꯂꯩꯔꯦꯕ ꯍꯧꯖꯤꯛꯀꯥꯟꯁꯦ꯫
ꯑꯥ
ꯑꯗꯨꯅ ꯑꯗꯨꯒꯤꯗꯨ ꯅꯪꯉꯣꯟꯗ ꯑꯣꯏꯅ ꯍꯥꯞꯆ ꯍꯥꯞꯄꯤꯅꯤꯡꯕ ꯍꯥꯏꯇꯥꯔꯦ ꯑꯩꯅ꯫
ꯍꯣꯏ ꯑꯗꯨꯕꯨꯅꯦ ꯑꯩꯅ ꯍꯥꯏꯖꯤꯅꯅꯦ ꯅꯪꯒꯤꯗꯨ ꯌꯦꯡꯉ ꯆꯞ ꯃꯥꯟꯅ ꯁꯥꯕꯟ ꯅꯠꯇꯦꯕ ꯑꯈꯣꯏꯒꯤ ꯍ ꯑꯈꯣꯏꯒꯤ ꯑ ꯑꯦꯝ ꯕꯥꯄꯦꯅ ꯔꯣꯅꯥꯜꯗꯣ ꯏꯁ ꯃꯥꯏ ꯑꯥꯏꯗꯜꯒ ꯍꯥꯏꯕꯗꯣ꯫
ꯎꯝ
ꯑꯗꯨꯃꯥꯏꯅ ꯍꯥꯏꯇꯥꯔꯦ ꯑꯩꯈꯣꯏꯖꯨ ꯑꯩꯈꯣꯏ ꯌꯨꯝꯁꯦ ꯁꯥꯕ ꯃꯇꯝꯗ ꯏꯟꯁꯄꯥꯏꯌꯔ꯭ꯠ ꯕꯥꯏꯒ ꯍꯥꯏꯔꯒꯀꯣ ꯑꯗꯨꯃꯥꯏꯟ ꯇꯧꯔ ꯁꯥꯒꯔꯦꯕ ꯅꯪꯒꯤꯗꯤ ꯎꯔꯨꯕꯗꯒꯤ ꯍꯥꯏꯇꯥꯔꯦ꯫
ꯑꯗꯣ ꯑꯩꯅ ꯍꯥꯏꯗꯤ ꯅꯪ ꯑꯩꯉꯣꯟꯗꯒꯤ ꯅꯪꯅ ꯏꯟꯁꯄꯥꯌꯔ꯭ꯠ ꯇꯧꯔꯒ ꯅꯪ ꯁꯥꯖꯕꯅꯤꯗꯅ ꯑꯗꯨ ꯑꯗꯨꯏ ꯑꯗꯨꯗꯤ ꯀꯩꯁꯨꯝ ꯌꯧꯔꯣꯏꯕ ꯀ꯭ꯋꯥꯂꯤ ꯇꯤ ꯌꯧꯔꯣꯏꯕ
ꯎꯝ꯫
ꯗꯥꯏꯔꯦꯛ ꯑꯣꯏꯅ ꯍꯥꯏꯗꯤ ꯑꯩꯉꯣꯟꯗ ꯕ꯭ꯨꯂ ꯄ꯭ꯔꯤꯟ ꯂꯩꯌꯦꯕ꯫ ꯑꯅꯧꯕ ꯁꯥꯅꯕ ꯂꯣꯏꯟ ꯁꯦꯝ ꯂꯣꯏꯔꯝꯅꯤ꯫
ꯎꯝ꯫
ꯊ꯭ꯔꯤꯗꯤ ꯗꯤꯖꯥꯏꯟ ꯅꯣꯡꯖꯥꯏꯟ ꯀꯩ ꯀꯩ ꯂꯣꯏꯟ ꯂꯣꯏꯔꯦ꯫
ꯎꯝ
ꯂꯣꯏꯟ ꯁꯥꯕ ꯃꯇꯝꯗ ꯂꯨꯄꯥ ꯑꯝ ꯄꯨꯊꯣꯛꯂꯣꯏꯁꯦ ꯑꯩꯟ ꯁꯥꯕꯤꯅꯤꯁꯦ
ꯎꯝ ꯑꯩꯗꯤ ꯅꯠꯇꯦ ꯑꯩꯗꯤ ꯑꯃꯨꯛ ꯄꯩꯁꯥ ꯆꯪꯗ ꯅꯨꯡꯉꯥꯏꯇꯕ ꯄꯩꯁꯥ ꯆꯪꯗꯕ ꯑꯣꯏꯇꯥꯔꯗꯤ ꯑꯃꯨꯛ ꯂꯩꯔꯤ ꯄꯩꯁꯥ ꯃꯌꯥꯝꯁꯦ ꯑꯩ
ꯃꯁꯦ ꯅꯪꯅ ꯍꯦꯛ ꯂꯣꯏꯟ ꯄꯨꯊꯣꯛꯑꯣꯁꯦ ꯌꯥꯔꯦ ꯑꯗꯨꯗꯤ
ꯍꯣ ꯑꯗꯨꯃꯥꯏꯟ ꯇꯧꯔꯖꯤ ꯑꯥꯏꯗꯤꯌꯥꯗꯪ ꯄꯨꯊꯣꯛꯑꯒ ꯉꯁꯥꯏꯒꯤ ꯆꯪꯕꯗꯨꯅ ꯑꯩꯟ ꯄꯨꯊꯣꯛ ꯌꯥꯏꯗꯅ꯫
ꯅꯪ ꯁꯥꯅꯤꯡ ꯃꯑꯣꯡꯗ ꯁꯥꯔ ꯂꯣꯏꯔꯦ ꯀꯩꯅꯣ ꯅꯪꯒꯤꯖꯨ ꯔꯨꯝ ꯍꯥꯞꯀꯅꯤ꯫
ꯎꯝ ꯑꯩ ꯔꯨꯝ ꯍꯥꯞꯇ꯭ꯔꯁꯨ ꯌꯥꯅꯤꯗ ꯑꯗꯨꯝ ꯑꯩꯕꯨꯗꯤ ꯑꯗꯨꯝ ꯑꯗꯨꯝ ꯌꯨꯝꯗꯣ ꯅꯪꯒꯤꯅꯦ ꯍꯥꯏꯖꯔꯁꯨ ꯑꯩꯒꯤꯅ ꯑꯗꯨꯝ ꯆꯪꯅꯤꯡꯕ ꯃꯇꯝꯗ ꯆꯪꯕ ꯉꯝꯅꯦꯕ
ꯑꯣ ꯅꯪꯗꯤ ꯍꯨꯔꯥꯟ ꯆꯤꯟꯊꯤ ꯈꯔ ꯍꯩꯕꯅꯤꯅ
ꯅꯠꯇꯦ ꯑꯗꯨ ꯅꯠꯇꯦꯍꯦ ꯑꯦ ꯑꯩꯅ ꯄꯣꯠꯇꯨ ꯁꯥꯕ ꯑꯩꯅ ꯃꯥꯁ ꯃꯥꯏꯅ ꯑꯣꯏꯔꯒ ꯅꯪꯅ ꯀꯩꯅꯣ ꯅꯪ ꯉꯥꯡꯉꯤꯗꯨꯕꯣ
ꯍꯣꯏꯅꯦ ꯃꯥꯁꯇꯔꯃꯥꯏꯟꯗꯗꯨꯅꯤ ꯍꯨꯔꯥꯟꯕ ꯍꯥꯏꯁꯤꯅ
ꯀꯥꯏꯗꯩꯅ‌ꯣ ꯃꯥꯁꯇꯔꯃꯥꯏꯟꯗꯁ‌ꯦ ꯍꯨꯔꯥꯟꯕ ꯑꯣꯏꯔꯗꯤ ꯂ‌ꯣꯏꯔ‌ꯦꯍ‌ꯦ
ꯏꯁ ꯃꯥꯁꯇꯔꯃꯥꯏꯟꯗ ꯍꯨꯔꯥꯟꯕ ꯍꯥꯏꯅꯤꯅ ꯑꯩꯈꯣꯏꯒꯤ ꯃꯀꯣꯛ ꯊꯪꯕ ꯉꯥꯏꯁꯦ ꯍꯨꯔꯥꯟꯕ ꯉꯥꯛꯇꯅꯤꯅꯦ
ꯎꯝ ꯑꯗꯨꯗꯤ ꯈꯪꯗꯦꯍꯦ ꯑꯗꯨꯝꯕ ꯋꯥꯔꯤꯗꯣ ꯑꯗꯨꯝꯕ ꯋꯥꯔꯤꯗꯨꯗꯤ ꯑꯥꯋꯥꯏꯗ
ꯑꯗꯨꯝ ꯍꯨꯔꯥꯟꯕ ꯉꯥꯛꯇꯅꯤꯅ ꯑꯩꯈꯣꯏ ꯍꯨꯔꯥꯟꯕ ꯇꯝꯒꯗꯕꯅꯤ
ꯇꯣꯛꯑꯣ ꯌꯥꯔꯦ ꯅꯪ ꯇꯥꯏꯅꯤꯡꯗꯦ ꯅꯪ ꯋꯥꯔꯤꯗ‌ꯣ
ꯑꯗꯣ ꯀꯩꯅꯣ ꯇꯧꯗꯦ ꯑꯥ
ꯏꯁ ꯉꯥꯏꯈꯣꯅꯦ ꯋꯥꯝ ꯍꯥꯏꯒ‌ꯦꯅ‌ꯦ ꯉꯍꯥꯟꯅ‌ꯦ
ꯑ
ꯖꯦꯀꯦꯠ ꯑꯃ ꯌꯦꯡꯉꯨꯏꯕꯀꯣ ꯀꯩꯅꯣꯗ ꯋꯨꯠꯂꯦꯟꯗꯒꯤ ꯂꯨꯄꯥ ꯂꯤꯁꯤꯡ ꯇꯔꯥꯃꯥꯊ‌ꯣꯏ ꯄꯤ
ꯎꯝ ꯑꯗꯨꯗꯤ ꯀꯩꯅꯣ ꯃꯥꯜꯂꯦ ꯑꯗꯨꯏ ꯖꯦꯀꯦꯠꯇꯨꯅꯤ ꯂꯨꯄꯥ ꯂꯤꯁꯤꯡ ꯇꯔꯥꯃꯥꯊꯣꯏ ꯄꯤ ꯍꯥꯏꯗꯨꯗꯤ ꯀꯩꯅꯣꯒꯤ ꯗꯥꯏꯅꯣꯁꯔꯁꯀꯤ ꯃꯎꯟꯅ ꯁꯥꯔꯝꯗꯧ ꯃꯥꯜꯂꯦ
ꯃꯥꯅꯦ ꯃꯥ ꯑꯗꯨꯝꯕ ꯁꯥꯕ ꯄꯣꯠꯅꯤ ꯃꯣꯏꯁꯦ ꯈꯔꯗꯤ ꯇꯧꯔꯦ ꯋꯨꯠꯂ‌ꯦꯟꯅꯤ ꯀꯩꯅꯣ
ꯍ‌ꯣꯏꯌ‌ꯦ ꯂꯨꯄꯥ ꯂꯤꯁꯤꯡ ꯇꯔꯥꯃꯥꯊꯣꯏ ꯇꯥꯏ ꯍꯥꯏꯗꯨꯗꯤ ꯗꯥꯏꯅ‌ꯣꯁꯔꯁꯀꯤ ꯀꯩꯅꯣꯅ ꯁꯥꯔꯝꯗꯧ ꯃꯥꯜꯂꯦꯕ
ꯁꯥ ꯃꯣꯏꯁꯦ ꯈꯔ ꯇꯧꯔ ꯑꯗꯨ ꯂꯩꯒꯦ ꯆꯠꯄꯅꯦ
ꯎꯝ
ꯑꯗꯣ ꯃꯊꯪ ꯊꯥ ꯈꯔ ꯂꯩꯔꯒ ꯍꯥꯏꯇꯥꯔꯦ ꯏꯪꯊꯝꯊꯥ ꯌꯧꯔꯛꯇ꯭ꯔꯤꯃꯥꯡꯗ ꯍꯥꯏꯇꯥꯔꯦ ꯀꯔꯦꯟ ꯂꯣꯏꯗ꯭ꯔꯤꯃꯥꯡꯗ
ꯎꯝ
ꯑꯗꯨꯀꯥꯟꯗ ꯂꯩꯗꯣꯏꯅꯤꯗꯣ
ꯑꯗ‌ꯣ ꯋꯨꯠꯂ‌ꯦꯟꯒꯤꯁꯤ ꯀꯟꯁꯨ ꯀꯟꯂ‌ꯦꯕꯀ‌ꯣ ꯃꯣꯏꯗꯨꯝ ꯑꯩ ꯐꯖꯕ ꯄꯥꯛꯅ ꯐꯖꯗꯧ ꯇꯧꯋꯦꯗ ꯃꯣꯏ ꯃꯁꯛꯈꯩꯗꯣ
ꯍꯧꯖꯤꯛꯀꯤꯗꯨ ꯗꯤꯕ‌ꯣ ꯐꯖꯕꯤꯅꯦ ꯍꯧꯖꯤꯛꯀꯤꯗꯨꯗꯤ ꯀꯩꯅꯣꯅꯤꯗ ꯑꯩꯈꯣꯏꯒꯤ ꯑꯉꯥꯡꯒꯤꯗꯤ ꯅꯠꯇꯦꯔ‌ꯦꯕꯀꯣ
ꯎꯝ
ꯑꯩꯈꯣꯏ ꯂꯩꯗꯅ ꯑꯩꯈꯣꯏ ꯑꯥꯔꯃꯤꯅꯒ ꯂꯤꯠꯄ ꯂꯩꯗꯅ
ꯎꯝ
ꯑꯩꯈꯣꯏꯒꯤ ꯑꯥꯔꯃꯤ ꯖ‌ꯦꯀ‌ꯦꯠ ꯂꯩꯇ꯭ꯔꯣ
ꯑ
ꯑꯗꯨꯒ ꯆꯞ ꯃꯥꯟꯅꯩꯕ
ꯎꯝ ꯏꯖꯧ ꯋꯅꯪ ꯂꯤꯠꯂꯗꯤ ꯐꯖꯥꯅꯤꯕꯣ
ꯑꯦ ꯃꯩꯅꯤ ꯅꯥꯕ ꯑꯥꯔꯃꯤ ꯊꯤ ꯃꯥꯟꯕꯤꯅ‌ꯦ ꯍꯧꯖꯤꯛ ꯄꯣꯠꯇꯣ ꯈꯪꯉꯕ ꯍꯥꯏꯗꯤ ꯀꯩ ꯍꯥꯏꯅꯤ ꯑꯩꯈꯣꯏꯒꯤ ꯑꯍꯜ ꯑꯃꯅ ꯂꯤꯠꯀꯗꯕ ꯄꯣꯠꯅꯦꯕ ꯑꯍꯟ ꯂꯩꯗꯅ ꯑꯩꯈꯣꯏꯒꯤ ꯃꯆꯥ ꯂꯩꯔꯕ ꯀꯩ ꯂꯩꯗꯅ ꯆꯍꯤ ꯑꯩꯈꯣꯏꯒꯤ ꯃꯌꯥꯏ ꯆꯠꯂꯕ ꯀꯥꯡꯉꯨꯗꯣ
ꯎꯝ
ꯑꯗꯨꯅ ꯂꯤꯠꯀꯗꯕ ꯖꯦꯀꯦꯠꯅꯦꯕ ꯑꯗꯨ ꯊꯤ ꯐꯖꯩ ꯏꯁ ꯅꯥꯕ ꯊꯤ ꯀꯩꯅꯣ ꯀꯩ ꯍꯥꯏꯅꯤ ꯑꯩꯈꯣꯏꯒꯤ ꯖꯦꯟꯇꯜ ꯇꯥꯕ ꯍꯥꯏ ꯇꯞ ꯄꯣꯠꯇꯣ ꯌꯦꯡꯕꯗ ꯈꯪꯉꯕ ꯌꯥꯝ ꯊꯤ ꯀ꯭ꯂꯥꯁꯤꯛ ꯇꯥꯏꯌꯦ ꯄꯣꯠꯇꯣ
ꯅꯪ ꯂꯤꯠꯂꯗꯤ ꯐꯖꯅꯦꯕ ꯅꯠꯇ꯭ꯔꯥ
ꯑꯗꯨꯅꯦ ꯑꯗꯨ ꯂꯩꯗꯣꯏꯅꯦ ꯑꯃ ꯂꯩꯗꯨꯅꯦ
ꯑꯗꯣ
ꯍꯟꯗꯛ ꯀꯩꯅꯣꯗ ꯍꯟꯗꯛ ꯀꯩꯅꯣꯗ ꯏꯪꯊꯝꯊꯥ ꯍꯧꯔꯛꯇ꯭ ꯃꯃꯥꯡꯗ ꯑꯗꯨꯗꯣ ꯑꯩ ꯂꯩꯍꯧꯗꯣꯏꯅꯦ
ꯂꯩꯌꯣ ꯂꯩꯌꯣ ꯄꯩꯁꯥ ꯄꯥꯏꯝꯅꯤꯅ ꯅꯤꯡꯊꯝꯊꯥ ꯌꯧꯕꯒꯤ ꯀꯔꯤ ꯃꯊꯧ ꯇꯥꯔꯤꯒ ꯅꯪꯅ ꯁꯣꯝ ꯅꯥꯀꯟꯗ ꯑꯃꯦꯔꯤꯀꯥꯒꯤ ꯀꯔꯤ ꯀꯔꯤ ꯌꯥꯝ ꯄꯥꯏꯗ꯭ꯔꯦ ꯅꯪꯗꯤ
ꯑꯦ ꯑꯗꯨꯒꯤꯗꯤ ꯂꯩꯍꯦ ꯉꯁꯥꯏꯒꯤ ꯑꯩꯅꯗꯤ ꯂꯩꯁꯤꯁꯨ ꯐꯤꯂꯥ
ꯃꯣꯏ ꯑꯁꯣꯝ ꯅꯥꯀꯟꯗ ꯃꯣꯏ ꯑꯗꯨꯗ ꯆꯤꯡꯕ ꯌꯥꯗꯕ꯭ꯔꯥ ꯃꯣꯏ ꯎꯠꯂꯦꯟꯅꯤꯡꯗꯨꯗ ꯑꯗꯨꯏ ꯀꯥꯔꯠꯇꯣ
ꯇꯦ ꯅꯠꯇꯦ ꯍꯧꯖꯤꯛ ꯂꯩꯥꯏꯁꯤꯜꯂꯨꯕꯗꯤ ꯀꯥꯟꯅꯔꯣꯏꯗꯕ ꯍꯥꯏꯕꯗꯤ ꯐꯤ ꯊꯝ ꯂꯩꯣꯏꯇꯦꯕ
ꯑꯣ ꯎꯐꯨ ꯍꯥꯏꯐꯨ ꯆꯥꯏꯅꯦꯕ
ꯍꯐꯨ ꯃꯏꯐꯨꯟ ꯆꯥꯏꯅꯤ ꯑꯗꯨꯅ ꯑꯗꯨ ꯇꯞꯅ ꯇꯧꯒꯦ ꯇ ꯂꯤꯠꯄꯣ ꯌꯥꯕ ꯃꯇꯝ ꯍꯥꯏꯕ ꯑꯃ ꯂꯥꯛꯏꯗꯅ
ꯎꯝ
ꯑꯗꯨꯗ ꯇꯧꯒ ꯇꯧꯅꯤ ꯑꯦ ꯀꯛꯆꯤꯡꯗꯁꯨ ꯑꯩꯒꯤ ꯐꯤꯒ ꯊꯥꯗꯣꯛꯈ꯭ꯔꯕꯅꯦ ꯑꯃꯅꯤ
ꯐꯩꯌꯦ ꯐꯩꯌꯦ ꯍꯣꯠꯅꯕꯤꯌꯣ ꯍꯣꯠꯅꯕꯤꯌꯣ
ꯎꯝ ꯃꯃꯥꯡꯗꯁꯨ ꯀꯩꯅꯣꯒꯤ ꯑꯗꯨ ꯄꯩꯁꯥꯁꯦ ꯀꯩ ꯀꯩ ꯍꯥꯏꯅꯤ ꯁꯤꯟꯗꯕ ꯑꯃ ꯈꯪꯗꯕ ꯍꯥꯏꯇꯥꯔꯦ ꯆ ꯆ ꯁꯤꯟꯅꯊꯣꯛꯄꯤꯅꯦ ꯑꯩꯈꯣꯏꯗꯤ ꯄꯩꯁꯥꯁ ꯑꯦꯅꯤ ꯇꯥꯏꯝ